ꯥꯎ ꯔꯣ
ꯣꯍꯂ ꯃꯟꯒꯦ
ꯀꯩꯒꯤꯅꯣ ꯈꯪꯗꯦ ꯑꯩꯗꯤ
ꯋꯥꯠꯁꯦꯞ ꯀ ꯃꯈꯣꯟꯟ ꯅꯨꯡꯉꯜꯂꯤꯅꯦ
ꯀꯃꯥꯏꯅ ꯇꯧꯕ꯭ꯔꯥ ꯇꯥꯎꯕ꯭ꯔꯥ
ꯑꯁꯤꯗꯅ ꯍꯦꯟꯅ ꯃꯈꯣꯟꯗꯨ ꯆꯥꯎꯋꯦ ꯑꯃꯗꯨꯗ ꯆꯔꯤꯝꯕ ꯆ ꯃꯥꯅꯦꯦ
ꯁꯔꯤꯅꯦ ꯀꯥꯏꯩꯅꯣ
ꯎꯝ ꯅꯪꯗꯤ ꯌꯥꯝ ꯑꯉꯥꯡ ꯑꯣꯏꯔꯤꯦꯅ ꯐꯣꯇꯣꯗꯣ ꯃꯁꯛꯇꯣ ꯅꯉꯦ
ꯃꯥꯅ ꯑꯃꯅꯤ
ꯑꯉꯥꯡ ꯅꯤꯀ ꯇꯃꯣ ꯀ ꯇꯃꯣ
ꯏꯁ ꯀꯀꯥ ꯀꯧꯒꯦ
ꯐꯥꯁꯁꯨꯕꯥꯎꯕ ꯌꯥꯏ ꯆꯔꯗꯤ ꯎ
ꯇꯥꯔꯔꯕꯣ
ꯆꯥ ꯈꯔꯤꯗ ꯀꯁꯥꯏꯅ
ꯀꯩ ꯌꯦꯦꯟꯖꯥꯡꯅꯣ
ꯀꯥꯡꯁꯣꯏ
ꯀꯥꯡꯪꯁꯣꯏ ꯀꯔꯤ ꯀꯥꯡꯁꯣꯏꯅꯣ
ꯑꯂ ꯀꯥꯎ
ꯑꯇꯣꯞ ꯄ ꯀꯩ ꯀꯩ ꯍꯥꯞꯀꯦ
ꯍꯧꯖꯤꯛ ꯈꯥꯃꯅꯥ ꯈꯥꯕꯗꯣ
ꯎꯝ
ꯣ ꯍꯥꯥ ꯄꯦ
ꯑꯇꯣꯞꯄꯗꯤ
ꯑꯇꯣꯞꯄ ꯍꯥꯞꯇꯦ ꯑꯩꯈꯣꯏ ꯍꯣꯁꯇꯦꯜꯒꯤꯗꯤ ꯁꯤꯅꯤ ꯆ ꯂꯥꯏ ꯐꯦꯕꯣ
ꯉꯥ ꯉꯥ ꯑꯀꯪꯕꯒ ꯍꯥꯞꯇꯧ ꯃꯥꯜꯂꯦ
ꯀꯗꯥꯥꯏ ꯉ ꯉ ꯀꯪꯕ ꯍꯣ
ꯍꯧꯗꯤ ꯀꯥꯡꯁꯣꯏ ꯅꯠꯇꯦ
ꯀꯥꯡꯁꯣꯏꯅꯤ ꯀꯁꯣꯏ ꯁꯤꯝꯄꯜ ꯀꯥꯡꯁꯣꯏ
ꯎ ꯍꯥꯎꯗꯕꯣ ꯀꯥꯡꯉꯁꯣꯔ ꯑꯇꯣꯞꯄꯗꯤ ꯃꯣꯔꯣꯛ ꯃꯦꯠꯄꯒꯨꯝꯕ ꯀꯥꯡꯉꯧ
ꯃꯣꯔꯣꯡ ꯃꯦꯜꯂꯦ ꯁꯤꯡꯖꯨ ꯇꯧꯋꯦ
ꯎꯝ ꯍꯧꯗꯤ ꯆꯥꯕ ꯌꯥꯔꯝꯒꯅꯤꯅ
ꯍꯣꯏ ꯌꯥꯏꯌꯦꯦ ꯑꯗꯣ ꯑꯩ ꯉꯁꯤꯁꯦ ꯖꯤꯝ ꯑꯦꯛꯁꯔꯁꯥꯏꯁ ꯇꯧꯗꯕꯒꯤ ꯆꯥꯅꯤꯡꯗ꯭ꯔꯦꯖꯥꯠ ꯈꯤꯇꯪ ꯑꯆꯥ
ꯑ
ꯁ꯭ꯦꯁꯇ ꯗꯤ ꯆꯒ ꯑꯦꯝꯁ ꯑꯅꯦꯔꯤ
ꯀꯀꯥ ꯃꯥꯟꯕꯅꯤꯅ ꯅꯨꯄꯤ ꯐꯪꯗꯕꯩ ꯅꯨꯡꯉꯥꯏꯇ꯭ꯔꯤꯔꯣ
ꯑꯩ ꯅꯨꯄꯤ ꯅꯨꯄꯤ ꯊꯤꯔꯅꯤ ꯆꯍꯤ ꯃꯊꯪ ꯆꯍꯤꯗ
ꯑꯣ
ꯅꯨꯄꯤ ꯂꯩꯔ ꯅꯨꯄꯤ ꯂꯩꯔ
ꯐꯔꯦ ꯂꯩꯔꯗꯤ ꯑꯦ
ꯅꯪꯅ ꯌꯥꯗ꯭ꯔꯕꯅꯤꯅ ꯑꯇꯣꯞꯄ ꯑꯃ ꯊꯤꯈ꯭ꯔꯦ
ꯍꯣꯏ ꯀꯩꯁꯨ ꯀꯥꯏꯗꯦ ꯑꯇꯣꯞꯄ ꯐꯪꯕꯗꯣ ꯍꯦꯟꯅ ꯐꯔꯦ
ꯑꯗꯨ ꯍꯥꯏꯒꯅꯦꯗꯨꯣ ꯅꯪ ꯑꯩ ꯈꯪꯉꯦꯕ ꯅꯪ ꯑꯗꯨ ꯍꯥꯏꯒꯅꯦꯦꯝꯗ
ꯌꯥꯝ ꯈꯪꯉꯦꯀꯣ ꯃꯤꯗꯤ
ꯑꯗꯨ ꯍꯥꯏꯅꯕ ꯇꯧꯕꯅꯦꯕꯩꯅ ꯍꯧꯖꯤꯛꯀꯤꯗ
ꯑꯥ ꯅꯪꯅꯠꯇꯤꯅꯦ ꯌꯥꯝ ꯊꯤꯌꯦ ꯑꯩꯉꯣꯟꯗꯁꯨ ꯀꯜꯖꯔ ꯌꯥꯝ ꯍꯩꯌꯦ ꯍꯥꯏꯔꯛꯄ
ꯎꯝ
ꯅꯅꯨꯡꯉꯥꯏꯇꯦꯔ ꯑꯩꯉꯣꯟꯗ ꯀꯜꯖꯔ ꯀꯥꯏꯅ
ꯃꯩ ꯃꯈ꯭ꯔꯕꯧ
ꯃꯩ ꯃꯨꯠꯈ꯭ꯔꯦ ꯍꯣꯠ ꯁꯣꯂꯔ ꯃꯆꯥꯗ ꯂꯥꯏ ꯊꯥꯜꯂꯤ
ꯣꯜ ꯌꯦꯡꯉꯥꯏ
ꯍꯌꯦꯡꯉꯣꯏ
ꯃꯣꯅꯥ ꯔꯥꯎꯟ ꯑꯣꯐ ꯊꯥꯔꯇꯤ ꯇꯨ
ꯗꯣꯖꯣ ꯁꯅꯔꯣ
ꯃꯦꯁꯤꯅꯤ ꯃꯦꯁꯤ ꯃꯥꯒꯤ ꯃꯅꯥꯎ ꯅꯨꯨꯄꯥꯅꯤ
ꯎꯝ ꯌꯦꯅꯤ ꯍꯗꯦ
ꯑꯣ ꯏ ꯍꯥꯏ
ꯉꯁꯤ ꯑꯩ ꯕꯣꯜꯗꯤ ꯌꯦꯡꯒꯦ ꯈꯟꯕꯅꯦꯕꯀꯣ ꯄꯨꯡ ꯃꯔꯤ ꯃꯈꯥꯏ ꯇꯥꯗ꯭ꯔꯤꯉꯩꯗ ꯃ ꯀꯞꯄꯨꯗꯤ ꯊꯣꯌꯥ ꯋꯥ
ꯑꯍꯨꯝ ꯃꯈꯥꯏꯗꯨꯅꯦ ꯉꯁꯤꯒꯤꯁꯦ ꯑꯍꯨꯝ ꯃꯈꯥꯏ ꯑꯩꯥꯏ ꯄꯥꯎ ꯀꯣꯜ ꯇꯧꯅꯔꯁꯦ ꯅꯪꯁꯨ
ꯀꯨꯇꯥ
ꯎꯝ
ꯃꯗꯅꯦ ꯌꯥꯎꯗꯣ ꯁꯅꯄꯗꯣ
ꯎꯝ ꯌꯦꯔꯨꯝ ꯂꯥꯂꯣꯟꯕꯅ ꯐꯣꯟ ꯇꯧꯔꯛꯏ ꯂꯤꯁꯤꯡꯃꯥꯁꯦ ꯀ ꯄꯣ
ꯇꯥꯏ
ꯒ꯭ꯔꯨꯞꯇ ꯌꯥꯝ ꯄꯛꯇꯕ ꯃꯤ ꯑꯃ ꯂꯩꯅꯦ ꯑꯗꯨ ꯅꯨꯄꯥꯗꯨꯅ ꯐꯣꯟ ꯇꯧꯔꯛꯏꯅꯦ ꯑꯩꯉꯣꯟꯗ
ꯎꯝ
ꯎꯝ
ꯀꯣꯏꯅꯔꯣꯒꯅꯅ ꯄꯅꯤ
ꯏꯁꯁ ꯅꯨꯄꯥ ꯅꯨꯄꯥ ꯀꯣꯏ ꯀꯣꯏꯅꯕ ꯌꯥꯕ꯭ꯔꯣ ꯉꯥꯎꯕ꯭ꯔꯣ ꯅꯪꯕꯨ
ꯂꯩꯕꯅꯦ
ꯁꯤꯟꯗ ꯀꯨ ꯦꯗꯥ ꯂꯩꯕ ꯃꯤ
ꯕꯦꯔ ꯀꯦꯞꯄꯣꯝ
ꯁꯥꯕ ꯃꯔ ꯁꯥꯕꯔ
ꯂꯥꯛꯑꯦ ꯃꯩꯁꯦ ꯌꯥꯝ ꯁꯥꯟꯅꯔꯦꯗ
ꯋꯥꯔꯜ ꯀꯞ ꯌꯦꯡꯉꯣꯏꯕ
ꯌꯦꯡꯉꯣꯏ ꯍꯣꯏ
ꯁꯨꯡ ꯀ ꯌꯥꯗ ꯇꯨꯝꯃꯤꯅꯤ
ꯁꯤꯔꯣ ꯑꯩ ꯇꯨꯝꯃꯣꯏ
ꯑꯗꯨꯗꯤ ꯑꯁꯤꯗꯤ ꯅꯪꯕꯨ ꯌꯥꯝꯅ ꯁꯥꯕ ꯇꯥꯔꯅꯦ ꯅ ꯏꯁꯇꯣꯛꯇ
ꯑꯗꯨꯅꯦ ꯑꯩꯅ ꯄꯥꯝꯃꯤꯗꯣ ꯑꯗꯨꯒ ꯀꯗꯥꯏ ꯍꯥꯏꯔꯛ ꯁꯀꯂꯨ ꯍꯦꯡ ꯃ ꯆꯍꯤ ꯆꯍꯤ ꯆꯥꯅꯤ
ꯑꯗꯨ ꯅꯪꯕꯨ ꯃꯔꯤꯔꯛ ꯁꯥꯔꯅꯤ ꯑꯗꯨꯒ ꯕꯨꯀꯤꯡ ꯕꯨꯀꯤ ꯍꯣꯏ ꯃꯉꯥꯔꯛ ꯁꯥꯔꯅꯤ ꯑꯗꯨꯒ ꯌꯥꯝ ꯕꯨꯛꯇ ꯑꯦꯄꯣꯏꯟꯃꯦꯟ ꯌꯥꯝ ꯂꯧꯈꯔꯦ ꯉꯁꯥꯏ ꯑꯩꯉꯣꯟꯗ ꯂꯩꯁꯥꯕꯤ ꯇꯔꯨꯛꯅꯦꯝ ꯑꯦꯄꯣꯏꯟꯃꯦꯟ ꯂꯧꯈ꯭ꯔꯦꯅꯦ ꯑꯗꯣ ꯃꯇꯥꯡ ꯃꯇꯥꯡ
ꯑꯗꯨꯗ ꯑꯃꯗꯤ ꯌꯥꯎꯔꯝꯝꯕꯅꯦꯕ ꯁꯣꯏꯗꯕꯤ
ꯌꯥꯎꯗꯦ ꯇ ꯁꯤꯗꯤ ꯁꯥꯞꯂꯤ ꯐꯪꯗꯕꯒꯤ ꯁꯤꯒꯤ ꯆꯥꯟꯁ ꯂꯧꯔꯒ ꯇꯧꯔꯁꯦ ꯍꯥꯏꯔꯒ ꯑꯃꯁꯨ ꯌꯥꯎꯔꯝꯗꯕꯣ
ꯕꯋꯒꯔꯣ
ꯑꯕꯣ ꯏꯕꯩꯏ ꯌꯦꯡꯕ ꯌꯥꯏ
ꯅꯪ ꯔꯣꯅꯤꯜꯗꯣꯅꯦ ꯍꯥꯏꯔ
ꯔꯟꯃꯜꯗꯣ ꯔꯣꯟꯃꯜꯗ
ꯑꯗꯨꯗꯤ ꯀꯩꯗꯧꯗꯣꯏꯕꯅꯣ ꯃꯤꯡ ꯌꯦꯡꯉꯒ
ꯑ ꯁꯤꯗꯤ ꯔꯅ
ꯍꯥꯏꯌꯣ ꯍꯥꯏꯌꯣ ꯍꯥꯏꯌꯣ ꯅꯪ
ꯅꯥꯟ ꯇꯣꯅꯤ ꯆꯦꯟꯁ ꯃꯌꯥꯝꯁꯨ ꯌꯦꯡꯉꯅꯤ ꯍꯌꯦ ꯉꯁꯤꯒꯤ ꯄ꯭ꯂꯦꯁꯤꯡ ꯑꯁꯤꯗꯤ
ꯌꯦ ꯅꯗꯦꯗ ꯃꯤ ꯁꯣ ꯑꯦꯗ ꯍꯦ
ꯎ ꯎꯝ ꯎꯝ
ꯇꯧꯕꯅꯦ ꯀꯥꯎꯈ꯭ꯔꯦ ꯑꯣ ꯅꯣꯔꯋꯦꯗꯤ ꯀꯔꯝ ꯀꯥꯟꯅ ꯃꯨꯛ ꯁꯥꯟꯅꯗꯣꯏꯅꯣ ꯀꯩꯅꯣ ꯍꯥꯂꯦꯟ ꯍꯗ
ꯕ꯭ꯔꯥꯖꯤꯒ ꯎꯝ ꯄ꯭ꯔꯣꯖꯦꯛꯗ ꯅꯣꯔꯋꯦꯁꯁꯦ ꯑꯁ ꯈꯔ ꯋꯥꯠꯄ ꯃꯥꯜꯂꯦ ꯃꯣꯏꯒꯤꯗꯤ
ꯃꯣꯏꯒꯤꯗꯤ ꯌꯦꯡꯒꯅꯤ
ꯎꯝ ꯖꯒꯅꯤ ꯍꯣꯢ
ꯑꯗꯨ ꯅꯦꯝꯃꯔ ꯁꯥꯟꯅꯗ꯭ꯔꯗꯤ ꯑꯇꯣꯞꯄꯗ ꯑꯇꯣꯞ ꯑꯇꯣꯞꯄꯗ ꯁꯞꯄꯣꯔꯠ ꯇꯧꯒꯦ ꯑꯗꯨꯒ ꯎ ꯃꯥ ꯌꯥꯎꯔꯗꯤ ꯃꯥꯒꯤ ꯇꯤꯝꯗ ꯇꯧꯔꯅꯤ
ꯎꯝ
ꯍꯥꯏꯗꯤ ꯍꯂꯦꯟꯒꯤꯗꯤ ꯑꯃꯨꯛ ꯆꯥꯟꯁ ꯂꯩꯔꯤꯗꯅ
ꯎ ꯑꯗꯤ ꯍꯥꯏꯁ ꯊ ꯊ ꯍꯥꯏꯁꯅ ꯁꯤ ꯔꯅ ꯐꯥꯏ
ꯏꯁ ꯄꯛꯇꯦ ꯅꯪꯁꯨ ꯌꯦꯡꯕ ꯌꯥꯝ ꯅꯨꯡꯉꯥꯏ ꯑꯩꯗꯤ ꯍꯣꯏ ꯍꯣꯡꯉꯨ ꯃꯥꯂꯦ
ꯑ ꯄ ꯃꯤꯅꯦ ꯄꯥꯏꯗꯨ ꯈꯔ
ꯐꯣꯟꯒ ꯇꯔꯥꯃꯨꯛ ꯄꯥꯏꯕ ꯃꯥꯜꯂꯦ
ꯉꯝꯃꯦ
ꯀꯤꯑꯕꯣ
ꯑꯩꯈꯣꯏꯅ ꯄꯥꯏꯔꯤꯁꯤ ꯂꯥꯏꯔꯤꯛ ꯇꯧꯅꯕ ꯄꯥꯏꯕꯅꯤꯗ ꯕꯤꯛ ꯑꯣꯏꯅꯝ ꯅꯠꯇꯦ
ꯃꯌꯥꯝ ꯄꯥꯏꯔꯤꯁꯤꯕꯨ ꯀꯃꯥꯏꯅ ꯂꯥꯏꯔꯤꯛ ꯄꯥꯗꯣꯏꯅꯣ
ꯅꯨꯄꯤ ꯀꯣꯏꯕ ꯃꯇꯝ ꯍꯦꯟꯈ꯭ꯔꯦ ꯑꯩꯈꯣꯏꯗꯤ
ꯍꯣꯏ ꯀꯣꯏꯗꯕꯤꯗ ꯂꯧꯕꯗꯣ
ꯍꯣꯏ
ꯐꯪꯉꯦ ꯍꯥꯏꯔꯒ ꯍꯦꯛ ꯐꯥꯕꯗ ꯍꯦꯛ ꯆꯦꯟꯕꯗꯣ ꯍꯦꯛ ꯂꯧꯕꯗꯣ
ꯍꯧꯖꯤꯛꯇꯤ ꯑꯦꯔꯦꯟꯖ ꯃꯦꯔꯤꯖꯈꯛ ꯉꯥꯏꯔꯦ
ꯀꯔꯤ ꯀꯔꯤ ꯃꯈꯣꯜꯅ ꯇꯥꯔꯤꯁꯤꯅ
ꯃꯈꯨꯟ ꯑꯃꯁꯨ ꯇꯥꯍꯟꯒꯅꯨ ꯍꯥꯏꯕ꯭ꯔꯣ
ꯆꯥꯛꯈꯨꯝꯗ ꯂꯩꯕꯒ ꯃꯥꯜꯂꯦ
ꯑꯩ ꯕꯣꯇꯜꯅꯤ ꯕꯣꯇꯜ ꯐ꯭ꯂꯥꯛꯁ
ꯎ ꯏꯁ ꯎꯃꯨꯀꯠꯁꯨ ꯇꯜꯂꯦ
ꯑꯁ ꯂꯪꯅ ꯀꯣ ꯉꯝ ꯁꯤꯅꯤ
ꯑꯁ
ꯎꯝ ꯅꯨꯄꯤꯁꯤꯡꯁꯦ ꯋꯥ ꯌꯥꯝ ꯄꯦꯠꯂꯦ ꯍꯥꯏꯅ ꯆꯨꯝꯃꯤꯀꯣ
ꯆꯃꯦ ꯍ ꯂꯨ ꯀꯩꯗꯧꯁꯦ ꯍꯥꯏꯕꯅꯣ ꯖꯒꯣꯏ ꯁꯥꯕꯤꯌꯨ ꯍꯥꯏꯔꯣ
ꯀꯔꯤꯒꯤꯕꯣ ꯌꯥꯝ ꯄꯤꯠꯄ꯭ꯔꯥ ꯅꯨꯄꯤꯁꯤꯡꯁꯦ
ꯑꯩ ꯈꯪꯕ꯭ꯔꯥ ꯑꯍꯟꯗ ꯍꯪꯉꯨ ꯑꯁ ꯇꯅꯤꯡ ꯂꯩꯔꯗ
ꯍꯧꯁꯗꯤ ꯋꯥꯔꯦ ꯋꯥꯔꯤ ꯋꯥꯔꯤ ꯁꯥꯔꯣꯏ ꯂꯦꯝꯍꯧꯔꯤꯕ ꯃꯤ ꯃꯌꯥꯝꯗꯣ ꯑ ꯋꯥꯔꯦ ꯑꯩ
ꯏꯁ ꯊꯥꯖꯗꯦ ꯄꯛꯛꯇꯦ
ꯍꯣꯏ ꯁꯥꯥ
ꯊꯦꯡꯅ ꯇꯨꯝꯕꯩꯅꯦ ꯅꯪꯅ ꯉꯟꯅ ꯇꯨꯝꯕ ꯅꯨꯃꯤꯠꯁꯨ ꯂꯩꯇ꯭ꯔꯒ ꯂꯥꯏꯔꯤꯛ ꯄꯥꯗꯕꯤꯗ ꯐꯣꯜꯂꯤ ꯅ ꯃꯦꯂꯗꯦꯔꯒ
ꯍꯣꯏ ꯑꯗꯨꯅꯤ ꯑꯁ ꯑꯩ ꯑꯦꯚ꯭ꯔꯤꯊꯤꯡ ꯏꯁ ꯃꯅꯤ ꯃꯅꯤꯁꯦ ꯑꯦꯕ꯭ꯔꯤꯊꯤꯡ ꯍꯥꯏꯕꯗ ꯇꯥꯔꯦ
ꯅꯗ
ꯍ ꯃꯅꯤ ꯏꯁ ꯑꯦꯕ꯭ꯔꯤꯊꯤꯡ ꯍꯥꯏꯕꯗꯣ ꯄꯩꯁꯥ ꯂꯩꯕꯨ ꯂꯩꯔꯗꯤ ꯑꯩ ꯇꯧꯕ ꯌꯥꯏ ꯑꯩꯁꯨ ꯄꯥꯅꯤꯡꯗ꯭ꯔꯤꯅꯦ
ꯃꯪꯗ ꯃꯪꯗ ꯄꯥꯔꯣ
ꯍꯣꯏ
ꯃꯗ ꯄꯥꯔꯣ ꯎꯝ ꯑꯩꯉꯣꯟꯗꯗꯤ ꯀꯩ ꯍꯤꯟꯖꯥꯛꯣꯁꯨ ꯑꯗꯨ ꯍꯪꯉꯛꯇꯦ
ꯈꯥꯎꯕ ꯑꯩꯣꯏ ꯌꯦꯟꯁꯥꯡ ꯆꯥꯒꯦ
ꯑꯣꯛꯁꯥꯒꯤ ꯎꯝ ꯑꯌꯥꯏꯕ ꯑꯃꯨꯛ ꯍꯥꯏꯗꯣꯏꯔꯣ ꯀꯥꯎꯈ꯭ꯔꯦꯅꯦ ꯀꯪꯕ ꯍꯥꯏꯗꯣꯏꯔꯣ
ꯁ꯭ꯅꯣꯣꯛꯄꯣꯛ
ꯎꯝ
ꯎꯝ ꯍꯥꯎꯕꯅꯤꯅꯦ ꯑꯗꯨꯗꯤ ꯅꯪꯗꯤ
ꯍꯅꯦ ꯌꯥꯝ ꯍꯋꯦ
ꯅꯨꯡꯉꯥꯏꯀꯣ ꯅꯣꯏꯗꯤ ꯑꯍꯥꯎꯕ ꯆꯥꯔꯗꯅ
ꯍꯥꯎꯋꯦ ꯅꯍꯥꯟ ꯑꯩꯈꯣꯏꯕꯥꯅ ꯂꯩꯕꯤꯔꯤꯕ ꯑꯗꯨꯒ ꯉꯁꯤ ꯅ ꯑꯩꯈꯣꯏ ꯃꯃꯥꯅ ꯊꯣꯡꯕꯤꯕ
ꯎꯝ ꯉꯥꯏꯀꯣ ꯅꯪꯗꯤ
ꯅꯨꯡꯉꯥꯏꯌꯦ ꯌꯥꯝ ꯅꯨꯡꯉꯥꯏꯌꯦ
ꯃꯊꯟꯗ ꯑꯣꯏꯕꯁꯨ ꯅꯨꯡꯉꯥꯏꯕ꯭ꯔꯣ
ꯍꯪꯗꯦꯗ ꯇꯨꯒꯤꯃ ꯇꯗꯦꯗꯤ
ꯑꯗꯨꯗꯤ ꯅꯪꯗꯤ ꯅꯪꯗꯤ ꯅꯨꯡꯉꯥꯏ ꯋꯥꯔꯤ ꯃꯌꯥꯝꯗꯤ ꯅꯪ ꯅꯃꯥꯟꯅꯕꯤꯁꯤꯡ ꯁꯥꯔꯝꯕꯅꯤꯅꯀꯣ ꯁꯤꯌꯥꯔ ꯇꯧꯅꯤꯡꯉꯥꯏ ꯂꯩꯇꯕꯤꯒꯤ
ꯊꯟꯗꯁ ꯏꯊꯟꯗ
ꯅꯣꯏ ꯁꯥꯏꯒ ꯅꯪꯒꯤ ꯅꯃꯥꯟꯅꯕꯤ ꯃꯌꯥꯝꯕꯨ ꯅꯠꯇ꯭ꯔꯥ
ꯋꯥꯔꯤ ꯏꯃꯥꯟꯅꯕꯤꯒ ꯑꯗꯨꯝꯕ ꯋꯥꯔꯤꯗ ꯁꯥꯗꯦꯅ
ꯎ ꯃꯁꯇ ꯇꯁ ꯎꯝ
ꯀꯔꯤꯅꯣ
ꯃꯠꯇ
ꯑꯦ
ꯑꯩ ꯅꯠꯇꯦ ꯑꯩꯒ ꯂꯃꯤꯟꯅꯕ
ꯃꯣꯏ ꯈꯪꯗ꯭ꯔꯕ
ꯃꯥꯁꯤ ꯂꯥꯏꯔꯤꯛ ꯄꯥꯕ ꯍꯌꯦꯡ ꯑꯦꯛꯆꯝ ꯂꯩ ꯍꯥꯏꯌꯦ
ꯑꯗꯨ ꯑꯣꯏꯔꯁꯨ ꯈꯪꯗ꯭ꯔꯣ ꯍꯥꯏꯕ
ꯊꯪꯗꯤ
ꯅꯪꯅ ꯍꯥꯏꯕꯤꯌꯨ ꯌꯥꯗ꯭ꯔꯣ
ꯎ ꯎꯝ ꯎꯝ ꯎꯝ ꯎꯝ ꯎꯝ ꯎꯝ ꯎꯝ ꯎꯝ ꯑꯩꯅ ꯍꯥꯏꯔꯒ ꯃꯥ ꯆꯝ ꯂꯩꯕꯅꯤꯅ ꯄꯥꯏ ꯂꯩꯗꯦ
ꯍꯧꯖꯤꯛꯀꯤꯗꯨꯗꯤ ꯂꯥꯏꯔꯤꯛ ꯄꯥꯕ ꯅꯠꯇꯦ
ꯌꯛꯁꯥ ꯀ ꯃꯔꯔꯁꯤꯔ ꯀꯣ ꯀ꯭ꯔꯔꯤꯁ ꯈꯛꯇ ꯔꯤ ꯑꯦꯁꯄ꯭ꯔꯦꯁ ꯑꯣ ꯁꯥꯗꯅ ꯅꯏꯔꯦ
ꯏꯁ ꯍ ꯀꯥꯝꯒꯖꯦ ꯌꯥꯔꯦ ꯅꯪ ꯇꯨ ꯙꯣꯈ ꯂꯣ ꯍꯛ ꯀꯝꯒ ꯆꯜꯂꯤ ꯑ
ꯁꯥꯏ ꯊꯨꯡꯒ